ꯀꯩꯗꯧꯔꯤꯅꯣ
ꯑꯦ ꯁꯨꯝ ꯍꯤꯞꯂꯝꯃꯤꯅꯦ
ꯃꯥꯔꯒꯣ
ꯅꯨꯡꯉꯥꯏꯕꯤ
ꯑꯩꯗꯤ ꯁꯨꯝ ꯃꯄꯥꯟꯗ ꯂꯩꯌꯦ ꯀꯩꯅꯣ ꯐꯧ ꯐꯧ ꯄꯤꯕꯒꯤꯀꯣ ꯀꯩꯅꯣ ꯅꯨꯡꯁꯥꯗ ꯑꯗꯨ ꯉꯥꯏꯕ ꯑꯣꯏꯅ ꯑꯗꯨꯝ ꯂꯩꯌꯦ
ꯌꯦꯟ ꯌꯦꯟ ꯇꯥꯅꯤꯡꯉꯥꯏ ꯀꯤꯕꯒꯤ
ꯍꯣꯏ ꯑꯥ
ꯑꯠ ꯅꯨꯡꯁꯥ ꯁꯥꯗ꯭ꯔꯣ
ꯅꯨꯡꯁꯥ ꯁꯥꯗꯅ ꯉꯁꯤꯗꯤ ꯅꯨꯡꯁꯤꯠ ꯌꯥꯝ ꯁꯤꯠꯂꯒ ꯌꯥꯝ ꯅꯨꯡꯉꯥꯏꯌꯦ ꯉꯁꯤꯗꯤ
ꯅꯪꯒꯤ ꯆꯦꯡ ꯅꯣ ꯑꯩ ꯁꯦ ꯊꯣꯛꯣꯛꯈꯤꯅꯤꯀꯣ
ꯑꯗꯨꯖꯤ ꯁꯤꯠꯇꯦꯗ
ꯅꯨꯡꯁꯥ ꯁꯥꯗ ꯅꯠꯇ꯭ꯔꯗꯤ ꯃꯨꯟꯒꯗ꯭ꯔꯣ ꯆꯦꯡ ꯍꯥꯎꯕꯗꯣ
ꯅꯨꯡꯁꯥꯁꯦ ꯌꯥꯝ ꯀꯟꯅꯗꯤ ꯁꯥꯗꯦꯗꯣ ꯈꯔ ꯈꯔꯗꯤ ꯑꯗꯨꯝ ꯊꯣꯛꯑꯦꯕ ꯑꯗꯨ ꯑꯩꯅ ꯄꯥꯝꯕꯤ ꯃꯈ ꯃꯈꯥꯗ ꯅꯨꯡꯁꯤꯠ ꯁꯤꯠꯄ ꯃꯈꯥꯗ ꯐꯝꯅ ꯂꯩꯕ
ꯑꯦꯟꯖꯣꯏ ꯇꯧꯔꯤꯅꯤꯅꯦ ꯅꯪ ꯂ
ꯑꯥ ꯀꯩ ꯌꯦꯟꯁꯥꯡ ꯆꯥꯔꯒꯦ
ꯆꯥꯗ꯭ꯔꯤꯌꯦ ꯑꯩ ꯅꯪꯗꯤ ꯆꯥꯔꯕꯣ
ꯑꯩꯗꯤ ꯆꯥꯔꯦ
ꯊꯣꯡꯁꯨ ꯊꯣꯡꯗ꯭ꯔꯤꯌꯦ ꯑꯩ ꯉꯁꯤ ꯎꯝ ꯐꯃꯨꯡꯗ ꯂꯩꯌꯦꯕ ꯑꯗꯨꯝ
ꯎ ꯀꯅꯥ ꯀꯅꯥ ꯂꯩꯒꯦ
ꯍꯧꯖꯤꯛꯄꯨꯗꯤ ꯏꯇꯣꯝꯇ ꯂꯩꯌꯦ
ꯑꯣ ꯑꯗꯨꯒꯤ ꯅꯨꯡꯉꯥꯏꯕ ꯑꯣꯏꯔꯝꯒꯅꯤ
ꯑꯁ ꯅꯨꯡꯉꯥꯏꯇꯦ ꯕꯣꯔꯤꯡ ꯆꯨꯕꯒꯤꯅꯦ ꯑꯩꯅ ꯐꯃꯨꯡꯗ ꯂꯥꯏ ꯑꯣꯟꯅ ꯂꯩ
ꯍꯥꯝ ꯎꯝ
ꯀꯔꯤ ꯃꯊꯦꯜ ꯆꯥꯒꯦ
ꯎꯝ ꯈꯣꯏꯗꯦꯝ ꯀꯔꯤꯔꯛ ꯀꯥꯎꯈ꯭ꯔꯦꯗꯛꯑ ꯁꯧ꯭ꯔꯤ ꯆꯥꯏ ꯍꯥꯎꯇꯕꯒꯤ ꯁꯨꯅ ꯀꯥꯎꯈ꯭ꯔꯦ
ꯍ ꯇ ꯩꯌꯦꯅ ꯁꯪꯅꯦ ꯍꯥꯏ ꯌ
ꯎꯝ ꯍꯥꯎꯗꯕ ꯍꯟꯖꯥꯡ ꯑꯣꯏꯕꯒꯤ ꯌꯥꯝ ꯊꯨꯅ ꯀꯥꯎꯋꯦꯕ
ꯀꯔꯤ ꯁꯋꯥꯏ ꯆꯂꯥꯛꯍꯧꯗ꯭ꯣꯏꯁꯤꯕꯣ
ꯁꯧꯒꯔꯤꯅꯦ
ꯎꯝ ꯁꯧꯔꯤꯁꯨ ꯉꯥ ꯃꯆꯥꯒꯨꯝꯕ ꯈꯔ ꯐꯇꯔꯗꯤ ꯍꯥꯎꯕꯅꯦꯗ
ꯑꯝ ꯑꯗꯨꯁꯥꯃꯛꯇꯤ ꯁꯥꯃꯛꯇꯤ ꯅꯠꯇꯦꯗꯅ
ꯑ ꯑꯦ ꯅꯪꯁꯦ ꯌꯥꯗꯀꯣ
ꯁꯥ ꯑꯣꯟꯊꯣꯛꯇꯕ ꯑꯁ ꯌꯦꯟꯁꯥꯡꯁꯨꯅꯦ ꯆꯞ ꯃꯥꯟꯅꯕ ꯅꯨꯡꯇꯤꯒꯤ ꯆꯥꯕꯒꯤꯀꯣ ꯉꯁꯤꯗꯤ ꯕ꯭ꯔꯤꯟꯖꯜꯒ ꯑꯥꯂꯨ ꯉꯥꯎꯁꯤꯦꯔꯥ ꯈꯜꯂꯤ ꯑꯩ
ꯑꯣ ꯑꯗꯨꯝ ꯌꯨꯝ ꯂꯩꯇꯣꯏꯔꯣ ꯊꯕꯛ ꯆꯠꯇꯣꯏꯔꯣ
ꯉꯁꯤ ꯑꯩ ꯊꯕꯛ ꯆꯠꯂꯣꯏ ꯌꯨꯝꯗ ꯑꯗꯨꯝ ꯂꯩꯒꯅꯤ ꯑꯗꯨꯒ ꯍꯣꯔꯦꯟ ꯏꯃꯥꯟꯅꯕꯤ ꯃꯅꯥꯛꯇ ꯄꯣꯠ ꯑꯃ ꯂꯧꯕ ꯆꯠꯀꯦ ꯑꯗꯨ ꯈꯛꯇꯅꯤꯗ
ꯎ ꯅꯨꯡꯁꯥ ꯌꯥꯝ ꯁꯥꯕ꯭ꯔꯣ
ꯑꯩ ꯃꯄꯥꯟ ꯊꯣꯛꯇ꯭ꯔꯤ
ꯑꯩꯗꯤ ꯑꯗꯨꯝ ꯌꯨꯝꯗ ꯂꯩꯒꯅꯤ
ꯅꯨꯡꯉꯥꯏ ꯅꯨꯡꯉꯥꯏꯒꯅꯤ
ꯑꯥ
ꯀꯅꯥ ꯀꯅꯥ ꯂꯩꯗꯣꯏꯅꯣ ꯅ ꯇꯣꯝꯗꯣꯏꯔ
ꯍꯣꯏ ꯃꯤ ꯑꯇꯣꯞꯄꯗꯤ ꯂꯣꯏ ꯃꯟꯁꯥ ꯃꯁꯥꯒꯤ ꯊꯕꯛ ꯂꯣꯏ ꯆꯠꯊꯣꯛꯈ꯭ꯔꯦ ꯌꯨꯝ ꯁꯪꯕ ꯑꯩ ꯑꯣꯏꯍꯧꯔꯦ
ꯎ ꯌꯨꯝ ꯌꯨꯝ ꯁꯪꯕ ꯃꯤꯅ ꯇꯣꯡꯗꯣꯏꯅꯦ ꯅꯨꯡꯁꯥꯁꯨ ꯅꯨꯡꯁꯥꯁꯨ ꯆꯥꯕ ꯐꯪꯉꯣꯏ ꯍꯣꯝ ꯒꯥꯔꯗꯅ ꯆꯥꯅꯤꯡꯕꯁꯨ ꯆꯥꯅꯤꯡꯕ ꯆꯥꯕ ꯌꯥꯅꯤ
ꯇꯣꯂꯣꯞ ꯐꯪꯗꯕ ꯍꯣꯝ ꯒꯥꯔꯗ ꯑꯣꯏꯈ꯭ꯔꯦ
ꯌꯥꯔꯦ ꯊꯂꯛ ꯐꯪꯕꯁꯤꯡ ꯅ ꯃꯤꯒꯤ ꯃꯈꯥꯗ ꯂꯩꯕꯅꯦ ꯅꯪꯅ ꯏꯟꯗꯤꯄꯦꯟꯗꯦꯦ ꯌꯥꯔꯦ
ꯌꯨꯝ ꯂꯩꯕꯁꯤꯁꯨ ꯊꯕꯛꯇꯤ ꯂꯩꯌꯦꯍꯦ
ꯑꯁ ꯃꯈꯀꯨꯞ ꯃꯆꯥꯏ ꯂꯩꯕꯅꯦ ꯀꯣꯅꯔ ꯀꯣꯅꯔ ꯀꯣ
ꯎꯝ ꯄꯒꯤꯗꯤ ꯁꯟꯗꯦ ꯑꯣꯏꯒꯅꯤ ꯉꯁꯤꯗꯤ ꯌꯨꯝ ꯁꯦꯡꯕ ꯅꯨꯃꯤꯠ ꯑꯣꯏꯒꯅꯤ
ꯑ
ꯑꯩꯈꯣꯏ ꯅꯨꯄꯤꯒꯤꯗꯤ ꯊꯕꯛ ꯂꯦꯞꯇꯦ ꯑꯩꯈꯣꯏꯅ ꯇꯥꯟꯕꯒꯤ ꯑꯦꯔꯥ ꯄꯣꯊꯥꯒꯦ ꯍꯥꯏꯕ ꯋꯥꯅꯤ
ꯑꯗꯨꯅꯦ
ꯐꯤ ꯁꯨꯅꯤꯡꯉꯥꯏ ꯂꯩꯔꯝꯒꯅꯤ ꯁꯦꯡꯗꯣꯛꯅꯤꯡꯉꯥꯏ ꯂꯩꯔꯝꯒꯅꯤ ꯑꯃꯨꯛꯀ ꯇꯥꯔꯒ ꯂꯩꯔꯝꯒꯅꯤ ꯃꯀꯨꯞ ꯃꯆꯩꯁꯦ ꯌꯥꯝꯃꯦ ꯍꯥꯏꯕ ꯑꯩꯈꯣꯏꯒꯤ ꯅꯨꯄꯤꯒꯤꯗꯤ
ꯑ ꯆꯥꯛ ꯏꯟꯁꯥꯡ ꯊꯣꯡꯕꯁꯨ ꯄꯨꯡ ꯑꯃ ꯑꯅꯤ ꯊꯣꯡꯒꯅꯤ ꯄꯨꯡꯈꯥꯏ ꯃꯇꯝꯝꯗ ꯂꯣꯏ ꯆꯥꯊꯣꯛꯈ꯭ꯔꯅꯤ ꯑꯃꯨꯛꯀ ꯊꯣꯡꯉꯥꯏ ꯂꯩꯒꯅꯤ ꯌꯦꯟꯖꯥꯡ ꯍꯥꯎꯗ꯭ꯔꯗꯤ ꯑꯃꯨꯛ ꯀꯝꯄ꯭ꯂꯦꯟ ꯇꯧꯔꯛꯀꯅꯤ ꯑ
ꯐꯨꯋꯣ ꯌꯦꯟꯁꯥꯡ ꯍꯥꯎꯇꯔ ꯍꯥꯎꯇꯦ ꯍꯥꯏꯔꯗꯤ ꯅꯪ ꯂꯩꯔꯛꯑꯣ ꯑꯍꯥꯎꯕ ꯊꯣꯡꯕꯤ ꯀ ꯍꯥꯏꯗꯣꯏꯅꯦ
ꯑꯗꯨꯅꯦ ꯌꯨꯝꯅꯥꯕꯨꯗꯤꯤꯀꯥꯏ ꯆ ꯄꯨꯣꯔꯛꯀꯅꯤ
ꯑ
ꯥꯏ ꯂꯩꯇ
ꯃꯥꯅꯦ ꯑꯩꯈꯣꯏ ꯌꯨꯝ ꯑꯁ ꯍꯧꯖꯤꯛꯇꯤ ꯀꯩꯅꯣꯒ ꯆꯥꯗ꯭ꯔꯣ ꯃꯁꯔꯨꯝꯁꯔꯨꯝ ꯁꯨꯝꯍꯥꯏꯕ꯭ꯔ ꯆꯨꯝꯕ꯭ꯔꯥ ꯂꯣꯏꯈ꯭ꯔꯕꯣ ꯑꯩꯌꯥ ꯍꯥꯎꯒꯅꯤ ꯆꯥꯅꯤꯡꯉꯦ ꯑꯩꯗꯤ
ꯍꯥꯎꯕ ꯅꯍꯥꯟ ꯍꯧꯖꯤꯛ ꯂꯩꯕꯁꯦ ꯑꯗꯨꯝ ꯈꯔꯕꯨꯗꯤ ꯂꯩ ꯂꯩꯔꯝꯒꯅꯤ ꯍꯥꯏꯕꯗꯤ ꯃꯨꯁꯔꯨꯝꯁꯨ ꯚꯦꯔꯥꯏꯇꯤ ꯌꯥꯝ ꯌꯥꯝ ꯂꯩꯌꯦꯅ ꯃꯈꯟ ꯃꯈꯜ ꯂꯩꯌꯦꯗꯣ ꯑꯗꯣ ꯈꯔꯕꯨꯗꯤ ꯂꯩꯌꯦ ꯑꯗꯣ ꯂꯩꯕꯥꯛ ꯛꯇꯒꯤ ꯍꯧꯕꯗꯣ
ꯎꯝ
ꯑꯗꯨꯗꯤ ꯂꯣꯏꯈ꯭ꯔꯦ ꯑꯗꯨ ꯅꯠꯇꯕ ꯍꯧꯖꯤꯛ ꯑꯥ
ꯑꯠꯆꯥ ꯍꯧꯕꯅꯦ ꯑꯗꯨꯁꯨ ꯃꯍꯥꯎꯗꯤ
ꯑꯗꯨꯅꯍꯦꯅ ꯍꯋꯦ ꯑꯃ ꯈꯔ ꯑ ꯃꯨꯁꯛ ꯃꯨꯁꯛ ꯇꯧꯕ ꯑꯃ ꯂꯩꯅ
ꯇꯥꯝꯕꯗꯨꯔꯣꯀꯣ
ꯈꯔ ꯃꯨꯕ ꯑꯃ ꯂꯩꯑꯦ ꯑꯗꯨꯅ ꯍꯦꯟꯅ ꯍꯥꯎꯋꯦ
ꯊꯣꯡꯕ ꯀꯥꯟꯗ ꯁ꯭ꯂꯤꯞꯄ꯭ꯔꯤ ꯑꯣꯏꯕ꯭ꯔꯥ
ꯍꯣꯏ ꯍꯣꯏ ꯍꯣꯏ
ꯑꯆꯥ ꯑꯗꯨꯁꯨ ꯍꯕꯗ
ꯎꯝ ꯍꯧꯕ ꯃꯇꯝ ꯂꯣꯏꯔꯦ
ꯊꯣꯡꯕ ꯍꯩꯇꯕ ꯃꯤꯅ ꯊꯣꯡꯉꯗꯤ ꯈꯥꯡꯗꯦ ꯑꯗꯣ ꯍꯥꯎꯋꯦ ꯑꯩꯗꯤ ꯆꯥꯗꯕ ꯆꯥꯕ ꯐꯪꯗꯕ ꯀꯨꯏꯔꯦ ꯑꯩꯗꯤ
ꯝꯒꯅꯤ ꯍꯥꯏꯗꯤ ꯂꯩꯇꯕ ꯃꯐꯝꯗ ꯂꯩꯔꯗꯤ ꯎꯄꯥꯏ ꯂꯩꯇꯣꯏꯗꯣ
ꯑ ꯃꯥꯅꯦ ꯑꯗꯨꯗꯤ ꯁꯤꯖꯟ ꯃꯇꯝꯗ ꯈꯨꯟꯗ ꯆꯠꯍꯧꯗ꯭ꯔꯗꯤ ꯆꯥꯕ ꯐꯪꯗꯦ ꯍꯥꯏꯕ
ꯑꯥ
ꯇꯤꯟ ꯌꯣꯠꯀꯦ ꯇꯧꯔꯦ ꯑꯩ ꯑꯗꯨꯗꯣ ꯅꯤꯡꯁꯤꯡꯉꯒ ꯆꯥꯅꯤꯡꯉꯦ
ꯐꯨꯜ ꯃꯨꯟ ꯀꯥꯕ ꯃꯇꯝꯗꯀꯣ ꯍꯦꯛꯇꯍꯧꯋꯦꯕ ꯑꯗꯨ
ꯑꯆꯥ
ꯆꯤꯡꯗ ꯂꯩꯔꯁꯨ ꯌꯨꯝꯗ ꯂꯩꯔꯅꯤ ꯆꯥꯕ ꯐꯪꯗꯦꯗ
ꯍꯣꯏ ꯆꯤꯡꯗ ꯂꯩꯔꯁꯨ ꯈꯣꯡ ꯈꯣꯡ ꯌꯥꯡꯕ ꯑꯩꯈꯣꯏꯅ ꯆꯥꯕ ꯐꯥꯡꯕ ꯋꯥꯅꯦ
ꯎꯝ ꯑꯗꯣ ꯀꯩꯅꯣ ꯇꯧꯋꯦꯕ ꯑ ꯃꯣꯏꯗꯨ ꯍꯧꯈ꯭ꯔꯗꯤ ꯅꯨꯃꯤꯠ ꯑꯃꯗꯒꯤ ꯍꯦꯟꯅ ꯍꯧꯔꯦꯕ ꯅꯨꯃꯤꯠ ꯑꯅꯤ ꯑꯣꯏꯈ꯭ꯔꯦ ꯑꯗꯨꯝ ꯄꯨꯝꯈ꯭ꯔꯦ ꯄꯨꯝꯕꯁꯨ ꯌꯥꯝ ꯂꯥꯏꯅ ꯄꯨꯝꯃꯦꯗꯣ
ꯀꯣ
ꯍꯣꯏ ꯌꯥꯝ ꯂꯥꯏꯅ ꯄꯨꯝꯃꯦ
ꯎꯝ
ꯉꯁꯤ ꯋꯥꯔꯤꯕꯔꯤꯕꯣ ꯉꯁꯤ ꯅꯨꯡꯊꯤꯤꯟ ꯎꯕꯗꯣ ꯍꯌꯦꯡ ꯂꯧꯗ꯭ꯔꯗꯤ ꯍꯟꯆꯤꯠꯀꯤ ꯊꯝꯃꯗꯤ ꯄꯨꯝꯈ꯭ꯔꯅꯤ
ꯏꯁ ꯌꯥꯝ ꯄꯥꯝꯃꯨꯑ ꯑꯗꯨꯗꯤ ꯑꯩꯌꯥ ꯑꯩꯈꯣꯏꯅ ꯎꯗꯕ ꯃꯌꯥꯝ ꯄꯣꯝꯃꯝꯗꯨꯏꯗꯣ ꯌꯦꯡꯉꯣ꯫
ꯑꯥ ꯑꯗꯨꯅꯦ ꯆꯤꯡ ꯀꯩꯅꯣꯗ ꯎꯃꯪꯗ
ꯑꯥ
ꯕꯦꯝꯕꯨ ꯂꯩꯕ ꯃꯠ ꯎꯝ ꯕꯦꯝꯕꯨ ꯂꯩꯕ ꯃꯐꯝꯗ ꯍꯦꯟꯅ ꯍꯧꯋꯦ ꯑꯗꯣ꯫
ꯑꯣ
ꯑꯃ ꯎꯗ ꯌꯥꯎꯕ ꯑꯃ ꯃꯆꯥ ꯆꯥ ꯃꯣꯔꯣꯛ ꯃꯦꯠꯄꯒ ꯆꯥꯕꯗꯣ
ꯎꯝ
ꯑꯗꯨꯗꯤ ꯑꯗꯨꯝ ꯂꯩꯔꯤ ꯍꯧꯖꯤꯛꯁꯨ꯫
ꯑꯁ ꯑꯗꯨꯁꯨ ꯃꯍꯥꯎꯗꯤ ꯌꯥꯔꯦ꯫ ꯍꯥꯎꯕꯗꯨ ꯍꯨꯖꯤꯛ ꯑꯩꯈꯣꯏꯅ ꯃꯔ ꯀꯦꯠꯇ ꯗ꯭ꯔꯥꯏ ꯇꯧꯕꯗꯤ ꯑꯗꯨꯝ ꯍꯥꯎꯗ꯭ꯔꯦ꯫ ꯑꯩꯈꯣꯏꯅꯁꯨ ꯇꯤꯡꯉꯒ ꯋꯥꯁ ꯑꯥꯎ ꯇꯧꯕ ꯈꯣꯠꯄ ꯇꯧꯗ꯭ꯔꯥ? ꯑꯗꯨ ꯇꯧꯕꯒꯤ ꯑꯗꯨꯗꯤ ꯍꯟꯗ꯭ꯔꯦꯠꯇ ꯐꯤꯐꯇꯤ ꯄꯥꯔꯁꯦꯟꯗꯤ ꯆꯠꯈ꯭ꯔꯦ ꯍꯥꯎꯕ꯫
ꯍꯥꯎꯀꯣ ꯑꯈꯣꯏꯁꯨ ꯂꯩꯗ꯭ꯔꯁꯨ꯫ ꯈꯣꯏꯅ ꯄꯨꯔꯛꯄꯗꯣ ꯈꯔ ꯌꯥꯝꯃꯗꯤ ꯀꯪꯍꯜꯂꯦꯗꯅ ꯑꯗꯨ ꯍꯥꯎꯇꯦ꯫ ꯐ꯭ꯔꯦꯁꯇꯨ ꯐ꯭ꯔꯦꯁꯇꯨ ꯀꯩꯅꯣ ꯇꯧꯕ ꯎꯝ
ꯐ꯭ꯔꯦꯁꯇꯨꯗꯤ ꯌꯦꯟ꯫ ꯌꯦꯟ ꯃꯍꯤꯒ ꯃꯥꯟꯅꯩꯌꯦ꯫
ꯂꯥꯗ ꯊꯝꯔꯒ ꯃꯩꯗ ꯍꯥꯞꯔꯒ ꯆꯥꯕꯗꯣ ꯑꯁꯇꯨ ꯍꯦꯟꯅ ꯍꯥꯎꯋꯦ ꯏꯁꯤꯡꯗ ꯐꯨꯠꯂꯗꯤ ꯑꯃꯨꯛꯀ ꯍꯥꯎꯇꯦ꯫ ꯃꯍꯥꯎꯗꯨ ꯆꯠꯈ꯭ꯔꯦꯕ ꯏꯁꯤꯡꯗ ꯐꯨꯠꯂꯗꯤ꯫
ꯃꯥꯅꯦ ꯃꯥꯅꯦ ꯑꯗꯨꯅ ꯌꯥꯝ ꯍꯥꯎꯕꯅꯦ꯫
ꯆꯥꯅꯤꯡꯉꯦ ꯑꯗꯨꯗꯣ ꯆꯥꯕ ꯐꯪꯗꯕ ꯀꯨꯏꯔꯦ꯫
ꯈꯨꯟꯗ ꯂꯥꯛꯄ ꯃꯇꯝꯗ ꯐꯖꯅ ꯄꯦꯟꯅ ꯆꯥꯔꯣ
ꯍꯣꯏ ꯍꯣꯏ ꯈꯨꯟꯗ ꯂꯥꯛꯄꯗ ꯄꯦꯟꯅ ꯆꯥꯔꯒꯦ꯫
ꯃꯤ ꯑ ꯅꯊꯟꯗ ꯑꯗꯨꯝ ꯂꯩꯔꯤꯔꯣ ꯅꯠꯇ꯭ꯔꯒ ꯅꯪꯒꯤ ꯐꯦꯃꯤꯂꯤꯒ ꯂꯩꯕ꯭ꯔꯣ?
ꯍꯨꯖꯤꯛꯁꯦ ꯑꯩꯒꯤ ꯀꯥꯖꯤꯟ ꯈꯣꯏꯒ ꯂꯩꯌꯦ꯫ ꯑꯩꯒꯤ ꯀꯖꯤꯟ ꯑ ꯑꯩꯒꯤ ꯀꯥꯖꯤꯟꯒꯤ ꯃꯅꯨꯡ ꯅꯨꯄꯥꯅꯦ ꯑꯩꯒꯤ ꯀꯥꯖꯤꯟ ꯑꯃꯅꯦ ꯑꯩꯈꯣꯏ ꯑꯍꯨꯝ ꯂꯩꯌꯦ꯫
ꯃꯣꯏꯗꯤ ꯊꯕꯛ ꯂꯣꯏꯅ ꯆꯠꯅꯔꯕꯣ?
ꯑꯃꯥ ꯍꯨꯖꯤꯛꯇꯥ ꯍꯂꯥꯑꯦ꯫ ꯑꯃ ꯆꯠꯈꯤꯕꯗ ꯉꯥꯏꯔꯤ ꯑꯩꯅ ꯃꯤꯔꯦꯝ ꯑꯣꯏꯍꯧꯕ ꯌꯨꯝꯗ꯫
ꯃꯤꯔꯦꯝꯗꯨꯅ ꯅꯨꯡꯉꯥꯏꯔꯦ ꯑꯥ꯫ ꯃꯣꯏꯅ ꯄꯨꯔꯛꯑꯒ ꯗꯨꯝ ꯆꯥꯔ ꯂꯦꯟꯕ꯫
ꯑꯗꯨ ꯑꯗꯨ ꯍꯥꯏꯇꯥꯔꯦ꯫ ꯌꯦꯟ ꯈꯣꯡꯉꯦꯀꯣ ꯃꯤꯗꯤ ꯕꯦꯛꯒꯔ꯭ꯥꯎꯟꯗ꯫ ꯅꯩꯔꯦꯀꯣ꯫
ꯁꯨꯞ ꯆꯥꯅꯤꯡꯉꯦ꯫
ꯃꯥꯅ ꯇꯥꯛꯏꯁꯦ ꯑꯩꯉꯣꯟꯗ ꯍꯧꯒꯠꯂꯣ ꯍꯥꯏꯅꯦ ꯅꯪꯒꯤꯌꯦꯅ ꯍꯥꯏꯁꯦ꯫
ꯍꯧꯖꯤꯛꯐꯥꯎ ꯇꯨꯝꯕ ꯃꯤꯗꯤ ꯌꯥꯗ꯭ꯔꯦ ꯍꯥꯏꯅꯀꯣ
ꯍꯧꯖꯤꯛꯇꯤ ꯌꯥꯝ ꯄꯨꯡ ꯑꯁꯤꯗꯗꯤ ꯍꯧꯖꯤꯛ ꯇꯨꯝꯕ ꯃꯤ ꯂꯩꯔꯗꯤ ꯑꯦꯁ ꯖꯨꯒꯣꯠ ꯆꯥꯗꯕꯅꯤ ꯍꯥꯏꯈ꯭ꯔꯅꯤ ꯆꯤꯡꯗꯗꯤ꯫
ꯑꯩꯁ ꯆꯤꯡꯗꯗꯤ ꯌꯥꯔꯦ ꯌꯥꯔꯦ ꯑꯩ ꯄꯨꯡ ꯁꯤꯛꯁ ꯀꯨꯝꯕꯗꯅꯦ ꯍꯧꯒꯠꯇ꯭ꯔꯗꯤ ꯏꯃꯥꯅ ꯑꯩꯉꯣꯟꯗ ꯑꯗꯨꯝ ꯍꯧꯗꯣꯛꯍꯜꯂꯦ
ꯑꯝ ꯑꯣꯏꯌꯦ ꯆꯤꯡꯗꯗꯤ ꯎꯄꯥꯏ ꯂꯩꯗ
ꯑ ꯍꯥꯏꯗꯤ ꯂꯩꯐꯝꯥ ꯃꯇꯨꯡ ꯏꯟꯅꯅꯦ ꯑꯩꯈꯣꯏꯁꯨ ꯂꯩꯁꯦ ꯅꯠꯇ꯭ꯔꯥ ꯆꯤꯡꯗ ꯂꯩꯔꯒ ꯄꯨꯡ ꯑꯩꯠ ꯅꯥꯏꯟꯗ ꯍꯧꯒꯠꯂꯗꯤ ꯅꯥꯔꯗꯤ ꯀꯥꯏꯗꯦ ꯅꯥꯗ꯭ꯔꯗꯤ ꯎꯝ ꯀꯔꯝꯕ ꯂꯩꯁꯥꯕꯤꯅꯣ ꯁꯤ ꯅꯨꯄꯤꯕꯨ
ꯑꯗꯨ ꯍꯥꯏꯔꯅꯤ
ꯂꯩꯦꯀꯥꯏ ꯄꯤꯛ ꯈꯥꯟꯈ꯭ꯔꯥꯅꯤ
ꯃꯤ ꯑꯇꯣꯞꯄ ꯂꯣꯏ ꯍꯧꯒꯠꯅꯔꯕꯅꯤꯅ ꯑꯗꯨꯝ ꯇꯨꯝꯃꯔ ꯂꯩꯕꯁꯨ ꯌꯥꯗꯦ ꯍꯧꯒꯠꯂꯒ ꯃꯁꯥ ꯃꯁꯥꯒꯤ ꯊꯕꯛ ꯇꯧꯕ ꯌꯥꯕ ꯈꯣꯠꯄ ꯑꯗꯨꯝ ꯇꯧꯕꯗꯨꯅ ꯐꯩ
ꯇꯝꯒꯦꯅ ꯈꯜꯂꯨꯁꯨꯅꯦ
ꯎꯝ
ꯑꯗꯨꯝ ꯃꯤ ꯍꯧꯒꯠꯈ꯭ꯔꯗꯤ ꯏꯁꯥꯗꯁꯨ ꯌꯥꯝ ꯑꯟꯀꯝꯐꯣꯔꯇꯦꯕꯜ ꯑꯣꯏꯌꯦ
ꯑꯗꯨ ꯑꯣꯏꯌꯦ ꯑꯗꯣ ꯉꯟꯅ ꯍꯧꯒꯠꯄꯅꯗꯤ ꯅꯨꯡꯉꯥꯏꯇꯦ ꯅꯨꯡꯉꯥꯏꯌꯦ ꯏꯪꯕ ꯃꯇꯝꯗꯅ ꯊꯕꯛ ꯂꯣꯏꯁꯟꯕꯗꯨꯀꯣ
ꯎꯝ ꯐꯥꯗꯤ ꯐꯥꯕꯅꯦ ꯑꯩꯈꯣꯏꯅ ꯄꯥꯟꯕꯒꯤ ꯋꯥꯅꯦꯕ ꯍꯛꯆꯥꯡꯒꯤꯗꯤ ꯉꯥꯟꯅ ꯍꯧꯣꯒꯠꯄ ꯕꯦꯁꯅꯦ
ꯍꯣꯏ ꯀꯩꯅꯣꯁꯨ ꯇꯧꯋꯦꯕ ꯊꯕꯛ ꯁꯨꯕ ꯈꯣꯠꯄꯁꯨ ꯑꯌꯨꯛꯇ ꯂꯣꯏꯁꯤꯟꯕꯤꯔꯗꯤ ꯄꯣꯊꯥꯕꯁꯨ
ꯑꯥꯎ ꯃꯥꯅꯦ ꯃꯥꯅꯦ ꯕꯧꯋꯦꯟꯗ꯭ꯔꯣ
ꯑꯩ ꯑꯩꯗꯤ ꯌꯦꯡꯗꯦ ꯁꯤꯕꯣ ꯌꯦꯡꯅꯤꯡꯗꯦꯅ ꯌꯦꯡꯅꯤꯡꯗꯦ ꯍꯥꯏꯕꯨ ꯄꯥꯝ ꯄꯥꯝꯗꯕꯗꯤ ꯅꯠꯇꯕ ꯑꯗꯣ ꯇꯨꯝꯕ ꯃꯇꯝꯗꯣ ꯐꯔꯛ ꯇꯥꯏ
ꯑꯩꯈꯣꯏ ꯅꯨꯄꯤꯗꯤ ꯇꯧꯋꯦ ꯌꯦꯡꯕꯁꯦ ꯌꯥꯝ ꯄꯪꯅ ꯊꯣꯛꯣꯛꯑꯦ ꯅꯨꯄꯥꯈꯣꯏꯗꯤ ꯌꯦꯡꯗꯕ ꯌꯥꯗꯦ ꯍꯥꯏꯕꯒꯤ ꯑꯃ ꯂꯩꯌꯦꯕ
ꯍꯣꯏ ꯑꯗꯨ ꯇꯧꯋꯦ ꯑꯗꯨ ꯃꯣꯏꯗꯤ ꯑꯌꯨꯛꯇ ꯍꯧꯒꯠꯂꯒ ꯆꯥꯛ